ꯍꯣ
ꯇꯥꯕ꯭ꯔꯣ
ꯍꯣꯏ
ꯇꯨꯝꯗ꯭ꯔꯤꯕꯣ
ꯇꯨꯝꯗ꯭ꯔꯤ ꯍꯣꯏ ꯑꯩ ꯉꯁꯥꯏ ꯍꯥꯏꯗꯨꯗꯤ ꯄꯨꯡ ꯑꯅꯤ ꯑꯗꯨ ꯋꯥꯂꯦ ꯇꯨꯕꯅꯦ ꯍꯥꯏꯕ ꯅꯠꯇ꯭ꯔꯣ
ꯑꯣ ꯌꯥꯝ ꯆꯨꯝꯃꯤꯅꯦ ꯑꯩꯅ ꯑꯃꯨꯛ ꯀꯥꯎꯒꯟꯕꯁꯤꯅ
ꯍꯣꯏ ꯐꯣꯟ ꯀꯩꯅꯣ ꯌꯥꯝꯅ ꯇꯧꯕꯒꯤꯀꯣ
ꯑꯗꯨꯕꯨꯗꯤ ꯆꯨꯝꯃꯦ ꯀꯩꯗꯧꯔꯤꯅꯣ
ꯑꯗꯨꯁꯨ ꯆꯨꯝꯃꯦ ꯍꯦꯛꯄꯒ ꯂꯩꯌꯦ
ꯄꯨꯡ ꯀꯌꯥꯗ ꯄꯨꯡ ꯀꯌꯥꯗ ꯑꯃꯨꯛ ꯍꯧꯒꯠꯇꯣꯏꯅꯣ ꯍꯌꯦꯡ
ꯍꯌꯦꯡꯗꯤ ꯉꯟꯅ ꯍꯧꯔꯛꯀꯅꯤ
ꯍꯥꯥ
ꯉꯟꯅ ꯍꯧꯒꯠꯂꯤꯕ ꯍꯌꯦꯡꯗꯦ
ꯍꯌꯦꯡ ꯉꯟꯅ ꯍꯧꯒꯠꯄꯒꯤ ꯊꯕꯛ ꯂꯩꯕ꯭ꯔꯣ
ꯂꯩꯌꯦ ꯍꯣꯏ ꯀꯣꯂꯦꯖ ꯆꯠꯅꯤꯡꯉꯥꯏ ꯂꯩꯌꯦ
ꯑꯣ ꯅꯪ ꯀꯣꯂꯦꯖ ꯆꯠꯇ꯭ꯔꯣ
ꯆꯞꯅꯦ ꯍꯣꯏ
ꯌꯥꯝ ꯅꯨꯡꯉꯥꯏꯀꯣ ꯃꯤꯗꯤ ꯀꯣꯂꯦꯖ ꯇꯝꯃꯤꯀꯣ
ꯅꯪꯗꯤ ꯇꯝꯕ ꯂꯩꯔꯝꯒꯅꯤꯌꯦ ꯅꯣꯏꯗꯤ ꯑꯍꯟ ꯑꯣꯏꯕꯒꯤ ꯀꯣ
ꯑꯩ ꯑꯩ ꯍꯣꯏ ꯂꯣꯏꯔꯦ ꯑꯩ ꯌꯥꯝ ꯍꯟꯕ ꯃꯥꯟꯕ꯭ꯔꯣ
ꯅꯠꯇꯦꯗ ꯅꯪ ꯉꯁꯥꯏ ꯅꯪꯒꯤ ꯆꯍꯤ ꯍꯥꯏꯕ ꯅꯠꯇ꯭ꯔꯣ
ꯑꯦ ꯑꯩ ꯆꯍꯤ ꯍꯥꯏꯕ꯭ꯔꯥ
ꯍꯥꯏ ꯍꯣꯏ ꯇ꯭ꯋꯦꯟꯇꯤ ꯁꯤꯛꯁ ꯁꯨꯔꯦ ꯍꯥꯏꯕꯅꯤ ꯅꯪ ꯀꯩꯅꯣ ꯋꯥꯔꯤꯗꯣ ꯌꯥꯝꯃꯟꯕꯒꯤ ꯀꯥꯎꯔꯝꯒꯅꯤꯌꯦ ꯍꯥꯏꯗꯤ ꯃꯤ ꯑꯇꯣꯞꯄ ꯑꯇꯣꯞꯄꯁꯨ ꯑꯗꯨꯝ ꯇꯧꯕꯒꯤꯀꯣ
ꯍꯣꯏ - ꯍꯣꯏ -ꯍꯣꯏ ꯀꯥꯏꯗ ꯅꯪ ꯍꯥꯏꯕꯗꯤ ꯂꯣꯏ ꯆꯨꯝꯃꯝꯃꯅꯤ ꯑꯩ ꯊꯥꯖꯕ ꯃꯥ ꯂꯩ ꯅꯪꯉꯣꯟꯗ
ꯐꯁ
ꯑꯁꯦꯡꯕꯅꯦ ꯑꯩ ꯅꯉꯣꯟꯗꯗꯤ ꯌꯥꯝ ꯊꯥꯖꯩ
ꯀꯔꯤꯒꯤ
ꯅꯪ ꯈꯣꯟꯖꯦꯜ ꯇꯥꯕꯗ ꯂꯣꯏꯅ ꯅꯪꯅ ꯍꯥꯏꯕ ꯈꯨꯗꯤꯡ ꯑꯗꯨꯝ ꯊꯥꯖꯩꯗ
ꯑꯣ
ꯋꯥꯔꯤ ꯑꯃ ꯂꯤ ꯋꯥꯔꯤ ꯑꯃ ꯅꯪꯉꯣꯟꯗ ꯂꯩ ꯍꯥꯏꯕ ꯅꯠꯇ꯭ꯔꯣ ꯂꯤꯊꯣꯛꯑꯣꯅꯦ
ꯀꯔꯤ ꯀꯔꯤ ꯍꯥꯏꯗꯦ ꯑꯩ ꯑꯗꯨꯒꯨꯝꯕ
ꯑꯁ ꯅꯪꯁꯨ ꯃꯤ ꯌꯥꯝꯅ ꯁꯥꯔꯛꯄꯒꯤ ꯅꯪ ꯀꯥꯎꯕ ꯑꯣꯏꯔꯝꯃꯅꯤ ꯅꯪ ꯉꯁꯥꯏ ꯍꯥꯏꯔ
ꯍꯥꯏꯗꯦ ꯑꯩ ꯍꯥꯏꯗꯦ
ꯍꯥꯏꯗꯦ ꯍꯥꯏꯕ ꯍꯥꯏꯅꯤ ꯅꯪ ꯉꯁꯥꯏ ꯑꯩꯉꯣꯟꯗ
ꯑꯁ ꯍꯥꯏꯗꯤ ꯍꯥꯏꯔꯒ ꯑꯩꯁꯦ ꯍꯌꯦꯡꯕꯨꯗꯤ ꯀꯩꯅꯣ ꯀꯣꯂꯦꯖꯁꯤ ꯀꯥꯕ ꯂꯣꯏꯔꯦ ꯑꯩꯁꯨ ꯄ꯭ꯔꯣꯖꯦꯛ ꯇꯧꯅꯤꯡꯉꯥꯏ ꯀꯣ
ꯑꯣ
ꯑꯗꯨꯒꯅꯦ
ꯄ꯭ꯔꯣꯖꯦꯛ ꯄ꯭ꯔꯣꯖꯦꯛ ꯇꯧꯅꯤꯡꯉꯥꯏ ꯍꯥꯏꯕꯁꯤ ꯀꯔꯤ ꯄ꯭ꯔꯣꯖꯦꯛ ꯑꯣꯏꯗꯣꯏꯅꯣꯀꯣ
ꯑꯩꯈꯣꯏꯒꯤ ꯀꯩꯅꯣꯗ ꯂꯩꯕ ꯅꯣꯡꯃꯪꯈꯥꯒꯤꯗꯣ
ꯅꯣꯡꯃꯈꯥꯀꯤꯗꯣ
ꯍꯣꯏ ꯅꯣꯃꯪꯈꯥꯒꯤꯅꯦ
ꯅꯪ-ꯅꯪ ꯁꯥꯏꯟꯁ ꯏꯁꯇ꯭ꯔꯤꯝꯗ ꯂꯥꯛꯄ꯭ꯔꯣ
ꯃꯥꯅꯤ ꯍꯣꯏ
ꯏꯁ ꯌꯥꯏꯀꯣ ꯃꯤꯗꯤ ꯀꯣꯛ ꯌꯥꯝ ꯋꯥꯡꯕ ꯃꯤꯅꯤꯀꯣ ꯑꯗꯨꯗꯤ
ꯃꯥꯅꯦ ꯍꯣꯏ
ꯐꯥꯒꯤ ꯇꯧꯕ ꯌꯥꯗꯦꯍꯦ
ꯀꯤ ꯇꯧꯕꯅꯦ ꯂꯥꯏꯔꯤꯛ ꯍꯩꯇꯕꯅꯦ ꯍꯣꯏ ꯁꯥꯏꯟꯁ ꯁ ꯁꯥꯏꯟꯁꯅꯤ ꯑꯗꯨꯕꯨꯗꯤ ꯆꯨꯝꯃꯦ ꯑꯗꯣ
ꯎꯝ
ꯂꯥꯏꯔꯤꯛꯄꯨꯗꯤ ꯍꯩꯇꯦꯕ
ꯑꯣ ꯍꯩꯗ ꯂꯥꯏꯔꯤꯛ ꯍꯩꯇ꯭ꯔꯗꯤ ꯀꯃꯥꯏꯅ ꯁꯥꯏꯟꯁ ꯂꯧꯈꯠꯇꯣꯏꯅꯣ
ꯀꯩꯒꯤꯅꯣ ꯅꯪ ꯅꯍꯥꯟꯋꯥꯏ ꯑꯗꯨꯝ ꯕꯦꯡ ꯋꯥꯟ ꯕ꯭ꯔꯦꯡ ꯋꯥꯟ ꯇꯥꯔꯒ ꯂꯥꯛꯄ꯭ꯔꯗꯤ ꯑꯩꯈꯣꯏ ꯇꯝꯃꯤꯟꯅꯕ ꯃꯇꯝꯗ
ꯑꯗꯨꯝ ꯂꯥꯛꯑꯦ ꯔꯦꯡ ꯇ ꯐꯔꯦ ꯑꯗꯨꯝ ꯂꯥꯛꯄꯅꯦ ꯇ ꯁꯃꯤ
ꯍꯥꯏ ꯁ꯭ꯀꯨꯜꯗ ꯍꯥꯏ ꯁ꯭ꯀꯨꯜꯗ ꯔꯦꯡꯒꯋꯥꯔ ꯔꯦꯡꯒꯋꯥꯔ ꯂꯥꯛꯌꯦ ꯑꯗꯨꯒ ꯃꯦꯇ꯭ꯔꯤꯛ ꯇꯦꯟ ꯄ꯭ꯂꯁ ꯇꯨ ꯑꯩꯈꯣꯏꯗ ꯇꯣꯞ ꯇꯣꯞ ꯂꯥꯛꯈ꯭ꯔꯦ ꯑꯃꯨꯛꯀ
ꯍꯣꯏ ꯍꯣꯏ ꯆꯨꯝꯃꯦ ꯆꯨꯝꯃꯦꯃ ꯍꯥꯏꯃ ꯂꯣꯏ ꯆꯨꯝꯃꯦ
ꯌꯥꯅ ꯑꯣꯏ ꯆ
ꯐ ꯇ ꯐꯖ
ꯅꯪ ꯍꯧꯖꯤꯛ ꯀꯅꯥ ꯀꯅꯥ ꯇꯨꯝꯃꯅ ꯂꯩꯕ꯭ꯔꯣ
ꯑꯟꯕꯤ ꯑꯅꯤꯒ
ꯅꯃꯥꯟꯅꯕꯤ ꯑꯅꯤꯗꯤ ꯇꯨꯝ ꯇꯨꯝꯈ꯭ꯔꯕꯣ
ꯃꯥꯗꯤ ꯇꯨꯝꯈ꯭ꯔꯦ ꯃꯥꯗꯤ ꯃꯨꯕꯤ ꯌꯦꯡ ꯉ ꯂꯩꯦ
ꯑꯣ ꯅꯣꯏ ꯃꯔꯛꯇ ꯃꯃꯤꯠꯁꯦ ꯀꯅꯥ ꯍꯦꯟꯅ ꯀꯜꯂꯦ
ꯑ
ꯅꯪ ꯑꯣꯏꯔꯦ
ꯎꯝ
ꯍꯣꯏ ꯑꯣꯏꯔꯝꯅꯤ ꯑꯣꯏꯔꯝꯅꯤ ꯅꯪ ꯆꯠꯂꯝꯒꯅꯤ
ꯏꯊꯩꯅ ꯇꯨꯝꯕꯅꯦ ꯉꯟꯅ ꯍꯥꯞꯀꯠꯄꯗꯤ ꯉꯝꯗꯦ
ꯅꯣꯏ ꯀ꯭ꯂꯥꯁꯇꯤ ꯄꯨꯡ ꯀꯌꯥꯗ ꯍꯦꯛ ꯍꯦꯛ ꯆꯠꯄ꯭ꯔꯣ
ꯑꯁ ꯂꯩꯇꯦꯗ
ꯄ꯭ꯔꯣꯖꯦꯛꯇꯣ ꯍꯥꯏꯕ ꯑꯩ ꯍꯥꯏꯕꯗꯤ
ꯅꯨꯡꯇꯤꯒꯤ ꯆꯠꯄ ꯅꯠꯇꯦ
ꯑꯣ
ꯅꯍꯥꯟ ꯀꯩꯅꯣꯒ ꯑ ꯑꯗꯨ ꯍꯌꯦꯡ ꯄꯨꯡ ꯑꯦꯠ ꯊꯥꯔꯇꯤꯗ ꯂꯥꯛꯑꯣ ꯍꯥꯏꯕꯅꯦ ꯃꯦꯝꯅ ꯑꯗꯣ ꯈꯪꯗꯦ ꯈꯣꯡꯅ ꯆꯠꯄ ꯌꯥꯏꯕ꯭ꯔ
ꯑꯥ
ꯃꯤꯅꯤꯠ ꯇꯔꯥ ꯑꯗꯨꯒꯨꯝꯕ ꯆꯪꯕꯅꯤ
ꯑꯗꯨꯗꯤ ꯌꯥꯝ ꯅꯛꯏꯅꯀꯣ ꯅꯣꯏ ꯅꯪ ꯂꯩꯕ ꯃꯐꯝꯗꯨꯒ
ꯅꯑ ꯍꯣꯏ
ꯅꯪ ꯅꯪ ꯃꯄꯥꯟꯗ ꯇꯝꯅꯕ ꯅꯠꯇ꯭ꯔꯒꯅ ꯑꯗꯨ ꯇꯝꯄꯥꯛꯒ ꯇꯝꯅꯕ ꯅꯪ ꯀꯣꯂꯦꯖꯇꯣ ꯍꯥꯟꯅ
ꯃꯄꯥꯟꯗ ꯃꯇꯝꯝꯗꯅ ꯃꯄꯥꯟꯗ ꯆꯠꯅꯤꯡꯉꯥꯏ ꯄꯩꯁꯥ ꯂꯩꯇꯦ ꯑꯩꯈꯣꯏꯗꯤ ꯄꯩꯁꯥ ꯂꯩꯇꯕꯒꯤꯅꯦ ꯅꯪꯉꯣꯟꯗ ꯀꯣꯜ ꯇꯧꯔꯛꯑꯣ ꯍꯥꯏꯕꯗꯣ
ꯌꯥꯝ ꯅꯨꯡꯁꯤꯕ ꯋꯥꯔꯤꯅꯤ ꯁꯤꯗꯤ
ꯅꯪꯒꯤ ꯀꯩꯅꯣꯁꯦ ꯋꯥ ꯉꯥꯡꯕꯁꯦ ꯏꯁꯣꯔꯒ ꯆꯞ ꯃꯥꯟꯅꯔꯦ
ꯏꯁꯣꯔꯒ ꯆꯞ ꯃꯥꯟꯅꯅꯀꯣ
ꯍꯣꯏ
ꯀꯔꯤꯒꯤꯔ ꯑꯗꯨꯗꯤ ꯑꯩ ꯒ꯭ꯌꯥꯟ ꯇꯥꯕ ꯉꯝꯗ꯭ꯔꯦꯀꯣ ꯁꯤ ꯃꯇꯥꯡꯗꯗꯤ
ꯅꯪꯒꯤ ꯗꯥꯏꯂꯣꯛꯇꯣ ꯍꯥꯏꯕꯅꯦ
ꯑꯥꯎ
ꯌꯥꯥꯡ ꯌꯥ
ꯌꯥꯏ ꯌꯥꯏ ꯑꯗꯣ ꯏꯁꯣꯔ ꯃꯥꯟꯕ꯭ꯔꯣ
ꯍꯣꯏ
ꯑꯁ ꯀꯔꯤꯗꯀꯣ ꯌꯥꯏ ꯌꯥ ꯏꯁꯣꯔ ꯇꯣꯏꯅ ꯍꯥꯏꯕ ꯃꯥꯜꯂꯦ ꯌꯥꯏ ꯌꯥꯁꯤꯀꯣ
ꯅꯠꯇꯦꯗ ꯐꯥꯒꯤ ꯇꯧꯕꯅꯦ ꯏꯁꯣꯔꯅ ꯍꯦꯂꯦ ꯑꯩ ꯏꯁꯁꯨꯣꯔ ꯈꯨꯖꯁꯨ ꯇꯥꯗꯦ
ꯑꯩ ꯅꯪ ꯑꯗꯣ ꯍꯥꯟꯅ ꯍꯥꯏꯔꯛꯄꯗꯨꯗ ꯑꯩꯗꯤ ꯅꯪꯁꯦ ꯏꯁꯣꯔꯒꯤ ꯃꯔꯨꯞꯅ ꯇꯣꯏꯅ ꯊꯦꯡꯅꯕꯅꯤ
ꯃꯔꯨꯞꯅꯦ ꯅꯣꯏ ꯅꯠꯇ꯭ꯔꯣ ꯅꯣꯏꯗꯤ ꯅꯠꯇ꯭ꯔꯣ
ꯇꯣꯏꯅ ꯊꯦꯡꯅꯕ꯭ꯔꯥ ꯍꯥꯏꯕꯅꯦ ꯑꯩ ꯍꯥꯏꯕ
ꯍꯣꯏ ꯇꯣꯏꯅꯦ ꯊꯦꯡꯅꯕꯅꯦ
ꯚꯗꯤꯑꯣ ꯀꯣꯜꯒ ꯍꯦꯛ ꯍꯦꯛ ꯇꯧꯕ꯭ꯔꯣ ꯏꯁꯣꯔꯒ
ꯌꯦꯀꯣꯟꯗꯗꯤ ꯑꯗꯨꯝ ꯀꯣꯜ ꯇꯧꯋꯦ
ꯌꯥꯝ ꯐꯩ ꯅꯪ ꯅꯪ ꯑꯩꯁꯦ ꯏꯁꯣꯔꯃꯛꯄꯨꯗꯤ ꯇꯧꯗ꯭ꯔꯦ ꯑꯗꯨꯕꯨ ꯏꯁꯣꯔꯅ ꯁꯦꯝꯕꯤꯕ ꯃꯤꯕꯨꯗꯤ ꯇꯧꯔꯦ ꯅꯪꯒꯨꯝꯕ
ꯅꯣꯏ ꯅꯪꯁꯨ ꯅꯠꯇ꯭ꯔꯣ
ꯑꯗꯨꯕꯨ ꯏꯊꯟꯗꯗꯤ ꯇꯧꯕ ꯌꯥꯗꯦꯗꯅ
ꯍ
ꯀꯩꯒꯤꯅꯣ ꯅꯪꯒꯤ ꯄ꯭ꯔꯣꯐꯥꯏꯜꯁꯦ ꯑꯁꯨꯛ ꯐꯖꯔꯤꯁꯦ ꯅꯪ
ꯈꯨꯁ ꯑꯗꯨꯁꯨ ꯅꯪ ꯄꯨꯡ ꯀꯌꯥꯗ ꯇꯨꯝꯕꯅꯣ
ꯑꯩ ꯊꯩꯅꯦ ꯇ ꯃꯁꯨꯣ
ꯑꯃꯗ ꯑꯃ ꯇꯥꯒꯗꯧꯔꯔꯣꯏ ꯅꯪ ꯃꯤꯅꯤꯠ ꯀꯨꯟ ꯅꯪ ꯇꯤꯜꯂꯦ
ꯀꯩꯒꯤꯅꯣ ꯍꯪꯉꯤꯗꯨꯗꯤ
ꯀꯔꯤꯁꯨ ꯅꯠꯇꯦ ꯋꯥ ꯍꯥꯏꯅꯤꯡꯉꯥꯏ ꯂꯩꯇꯕꯒꯤꯅꯦ ꯀꯩꯅꯣ
ꯋꯥ ꯍꯪꯅꯤꯡꯉꯥꯏ ꯂꯩꯇ꯭ꯔꯕꯣ
ꯂꯩꯇꯦ ꯍꯣꯏ
ꯑꯩꯗ ꯑꯩ ꯋꯥꯔꯤ ꯑꯃ ꯂꯤꯕꯤꯔꯣ ꯑꯩꯒꯤ ꯃꯪꯒꯤ ꯋꯥꯔꯤ ꯑꯁꯦꯡꯕꯗꯤ ꯑꯣꯏꯗꯕ ꯑꯗꯨꯕꯨ ꯑꯁꯦꯡꯕꯗꯤ ꯃꯥꯟꯕ
ꯄꯁ ꯃꯟꯅꯗꯗꯤ ꯇꯅꯤꯡꯌꯥꯥꯏ ꯅꯣꯏꯅ ꯄꯪꯁꯦꯝ ꯁꯦꯝꯕꯗꯣ ꯇꯥꯅꯤꯡꯉꯦꯕ ꯑꯗꯨꯝ ꯑꯗꯨꯝ ꯋꯥꯥꯛꯀꯅꯦ ꯇꯜꯂꯦ
ꯑꯗꯨꯗꯤ ꯑꯁꯦꯡꯕ ꯑꯁꯦꯡꯕ ꯋꯥꯔꯤ ꯂꯤꯁꯤꯀꯣ ꯏꯕꯥꯅꯤꯗꯤ
ꯍꯩꯇ
ꯑꯁꯦꯡꯒꯣꯔꯤ ꯍꯩꯇꯦ ꯍꯥꯏꯕ
ꯅꯣꯏꯅ ꯀꯩꯅꯣ ꯑꯗꯨꯝ ꯍꯪꯕꯁꯦ ꯕꯣ ꯌꯦꯡ ꯄꯨꯔꯥ ꯆꯥꯛ ꯆꯥꯕ꯭ꯔꯥ ꯊꯕꯛ ꯇꯧꯕ꯭ꯔꯥ ꯆꯍꯤ ꯀꯌꯥ ꯁꯨꯔꯦ ꯆꯞ ꯃꯥꯟꯅꯔꯦ ꯂꯣꯏꯅꯃꯛ
ꯑꯗꯨꯗꯤ ꯑꯩ ꯇꯣꯉꯥꯟ ꯑꯩ ꯇꯣꯉꯥꯟꯅ ꯍꯥꯡꯉꯒꯦ ꯃꯣꯏꯅ ꯁꯨꯛꯍꯪ ꯍꯪꯗꯕꯗꯣ
ꯍꯥꯞꯆꯦꯔꯥ ꯈꯪꯗꯦ ꯑꯩꯒꯤ ꯐꯣꯟꯗ
ꯂꯡꯇꯣꯟ ꯑꯣꯏꯅ ꯍꯥꯞꯄꯁꯦ ꯂꯣꯏꯅ ꯎ ꯌꯥꯗ ꯑꯗꯣ
ꯌꯥꯝ ꯅꯣꯛꯅꯤꯡꯕ ꯃꯥꯜꯂꯦꯀꯣ ꯅꯣꯛꯑꯣ ꯅꯣꯛꯑꯣ
ꯄꯥꯟꯕ ꯅꯠꯇ꯭ꯔꯦꯅꯦꯍꯦ ꯅꯣꯛꯅꯤꯡꯉꯒ ꯅꯣꯛꯈ꯭ꯔꯕꯅꯤ ꯑꯩꯁꯦ
ꯅꯪ ꯑꯁ ꯅꯪ ꯀꯅꯥ ꯀꯅꯥꯅꯦꯕꯣ
ꯑꯩꯁꯦ ꯍꯧꯖꯤꯛꯇꯤ ꯏꯊꯟꯇ ꯂꯩꯌꯦꯦ ꯑꯩꯗꯤ ꯍꯧꯖꯤꯛꯇꯤ ꯑꯁꯦꯡ ꯑꯁꯦꯡꯕ ꯈꯨꯝꯃꯅꯤꯀꯣ ꯉꯁꯥꯏꯗꯤ ꯐꯖꯅ ꯁꯦꯡꯅꯕꯅꯦ ꯍꯧꯖꯤꯛꯇꯤ ꯑꯁꯦꯡꯕ ꯈꯨꯝꯕꯒ
ꯈꯨꯟꯗꯥꯔꯣ ꯅꯠꯇ꯭ꯔꯒ
ꯑꯩ ꯈꯨꯟꯗ ꯂꯩꯇꯤꯌꯦ ꯃꯄꯥꯟꯗ ꯂꯩꯌꯦ
ꯑꯣ ꯀꯥꯥꯎꯔꯦ ꯀꯥꯎꯔꯦ
ꯀꯥꯏꯗꯦ ꯀꯥꯏꯗꯦ ꯑꯃꯨꯛ ꯍꯥꯡꯉꯁꯨ ꯀꯥꯏꯗꯦ ꯈꯨꯝꯕꯤꯗꯣꯏꯅꯦ
ꯏꯁ
ꯌꯥꯝ ꯋꯥꯕ ꯃꯥꯜꯂꯦꯀꯣ
ꯋꯥꯗꯦꯗ
ꯑꯗꯨꯕꯨ ꯁꯥꯎꯗꯤ ꯁꯥꯎꯒꯅꯨꯀꯣ ꯑꯩ ꯄꯪꯉꯥꯡ ꯉꯥꯡꯗꯦꯀꯣ ꯇꯥꯕ꯭ꯔꯣ ꯍꯟꯗꯛꯇꯤ ꯌꯨꯝ ꯀꯨꯝꯗ꯭ꯔꯕꯣ ꯅꯪ ꯍꯟꯗꯛꯀ
ꯆꯠꯅꯤꯡꯕꯅꯦ ꯍꯣꯏ ꯎꯄꯥꯏ ꯂꯩꯇꯦ꯫
ꯅꯣꯏ ꯈꯨꯟꯗꯣ ꯑꯩ ꯈꯪꯕꯒꯨꯝ ꯇꯧꯕꯅꯦꯀꯣ
ꯌꯥꯝ ꯁꯥꯕ
ꯑꯩ ꯍꯧꯖꯤꯛ ꯍꯥꯏꯔꯛꯑꯗꯤ ꯆꯨꯝꯂꯝꯒꯗꯧꯕ ꯃꯥꯜꯂꯦ
ꯌꯥꯝ ꯁꯥꯕꯗꯣ
ꯌꯥꯝ ꯁꯥꯕꯗꯣ ꯍꯥꯏꯕꯗꯣ
ꯗꯤꯁꯇ꯭ꯔꯤꯛꯁꯨ ꯑꯣꯏꯕꯅꯦ
ꯑꯣ ꯗꯤꯁꯇ꯭ꯔꯤꯛꯁꯨ ꯑꯣꯏꯕ꯭ꯔꯣ ꯑꯩ ꯈꯪꯈ꯭ꯔꯦꯅꯦ ꯑꯩ ꯍꯧꯖꯤꯛ ꯍꯥꯏꯔꯛꯀꯤꯀꯣ ꯆꯨꯝꯕ꯭ꯔꯥ ꯂꯥꯟꯕ꯭ꯔꯥ ꯍꯥꯏꯔꯛꯑꯣꯀꯣ ꯊꯥꯔꯛꯈꯔ꯭ꯦꯍꯦ ꯌꯦꯉꯣꯍꯦ ꯏꯕꯦꯝꯃꯥ
ꯆꯨꯝꯃꯦ ꯍꯣꯏ ꯑꯗꯨꯁꯨ ꯑꯁꯦꯡꯕꯗꯒꯤꯅꯦ
ꯑꯣ ꯑꯗꯨꯗꯤ ꯅꯪꯁꯦ ꯑꯁꯤꯗ ꯂꯩꯕ ꯃꯥꯜꯂꯦꯀꯣ
ꯍꯣꯏ ꯃꯥꯅꯦ
ꯑꯁ ꯊꯥꯔꯛꯇ꯭ꯔꯤꯉꯩꯗ ꯃꯥꯅꯤ ꯍꯥꯏꯔꯛꯑꯦꯀꯣ ꯃꯤꯗꯤ
ꯃꯊꯛꯇ ꯑꯗꯨ ꯃꯊꯛꯇ ꯍꯣꯏ
ꯑꯠꯆꯥ ꯑꯗꯣ ꯑꯩꯗꯤ ꯅꯣꯏꯔꯣꯝꯗ ꯂꯥꯛꯇꯤ ꯂꯥꯛꯈꯤꯗꯔꯤꯀꯣ ꯂꯥꯛꯇꯤ ꯂꯥꯛꯑꯦ ꯑꯗꯨꯕꯨ ꯂꯝꯕꯤ ꯑꯣꯏꯅ ꯑꯗꯨꯝ ꯆꯠꯄꯗꯣ ꯐꯥꯎꯕꯗꯣ ꯑꯃꯔꯛ ꯑꯅꯤꯔꯛ ꯌꯥꯏ
ꯑꯗꯨꯅꯤ ꯎꯝ
ꯏꯃꯥꯟꯅꯕ ꯏꯃꯥꯟꯅꯕꯤꯗꯤ ꯌꯥꯝ ꯂꯩꯌꯦ ꯌꯥꯝ ꯂꯩꯌꯦ ꯏꯃꯥꯟꯅꯕꯤ ꯏꯃꯥꯟꯅꯕꯗꯤ ꯌꯥꯝ ꯂꯩꯌꯦ
ꯂꯩꯔꯝꯒꯅꯤꯌꯦ ꯍꯣꯏ
ꯅꯪ ꯒ꯭ꯔꯦꯖꯨꯑꯦꯁꯟꯗꯣ ꯀꯔꯤ ꯆꯍꯤꯗꯥ ꯂꯣꯏꯕꯅꯣ
ꯑꯩꯁꯦ ꯉꯁꯥꯏ ꯍꯥꯏꯗꯤ ꯍꯥꯏꯈ꯭ꯔꯕꯅꯦ ꯑꯗꯨ ꯑꯃꯨꯛ ꯑꯃꯨꯛꯀ ꯍꯥꯏꯔꯒꯦ
ꯇ꯭ꯋꯦꯟꯇꯤ ꯇꯨ ꯕꯦꯖ ꯑꯣꯏꯕꯅꯦ ꯂꯥꯟ ꯊꯣꯛꯄꯒꯤ ꯆꯍꯤ ꯑꯍꯨꯝ ꯁꯨꯅꯤꯉꯥꯏ ꯃꯉꯥ ꯁꯨꯈ꯭ꯔꯦ
ꯇ꯭ꯋꯦꯟꯇꯤ ꯇꯨꯗ ꯂꯣꯏꯕ
ꯇꯥꯕ꯭ꯔꯥ
ꯇ꯭ꯋꯦꯟꯇꯤ ꯇꯨꯗ ꯍꯧꯕ
ꯍꯣꯏ
ꯑꯣ
ꯂꯣꯏꯔꯦ ꯍꯣꯏ ꯆꯦꯛ ꯀꯩꯀꯥ ꯀꯩꯅꯣ ꯂꯧꯕ ꯋꯥꯠꯂꯤꯌꯦ ꯂꯣꯏꯗ꯭ꯔꯤꯌꯦ ꯄ꯭ꯔꯣꯁꯦꯁ
ꯑꯣ ꯑꯣ ꯌꯥꯝ ꯐꯩ ꯌꯥꯝ ꯐꯩ ꯃꯤꯗꯤ ꯍꯣꯠꯅꯕ ꯌꯥꯝ ꯀꯟꯕ ꯃꯥꯜꯂꯦ
ꯍꯥꯥ
ꯍꯣꯠꯅꯕ ꯌꯥꯝ ꯀꯟꯕ ꯃꯥꯜꯂꯦꯕ ꯌꯥꯝ ꯐꯩꯕ ꯅꯪꯁꯦ
ꯇꯧꯗꯦꯗ
ꯇꯧꯑꯣ ꯀꯩꯅꯣ